ꯍꯜꯂꯣ
ꯀꯩꯗꯧꯔꯤꯒꯦ
ꯂꯩꯌꯦ ꯅꯪꯗꯤ
ꯑꯗꯨ ꯑꯩꯖꯨ ꯍꯧꯖꯤꯛꯇ ꯑꯉꯥꯡꯖꯦ ꯆꯥꯛ ꯄꯤꯖꯕ ꯂꯣꯏꯕꯗ ꯉꯥꯏꯔꯤ ꯆꯥꯛ ꯊꯤꯔꯒ
ꯑꯣꯇꯔ ꯆꯠꯄ ꯂꯣꯏꯈ꯭ꯔꯦꯅ ꯀꯩ ꯏꯟꯁꯥꯡ
ꯑꯔꯤ ꯃꯊꯦꯜ ꯍꯥ
ꯑ ꯑꯈꯣꯏꯗꯨ ꯑ ꯉꯁꯤꯗꯤ ꯏꯟꯁꯥꯡ ꯊꯣꯡꯗ꯭ꯔꯦ ꯏꯄꯥꯅ ꯏꯟꯁꯥꯡ ꯄꯨꯔꯛꯄꯒꯤꯗꯨ ꯆꯥꯈ꯭ꯔꯦ
ꯑꯣ ꯅꯣꯏꯕꯨ ꯆꯥꯛ
ꯏꯄꯥꯅ ꯑꯩ ꯉꯁꯥꯏ ꯆꯥꯈ꯭ꯔꯦꯗ ꯏꯄꯥꯥꯅ ꯑꯣꯛꯁꯥ ꯈꯔ ꯄꯨꯔꯛꯂꯒ
ꯉꯜꯂꯤꯅꯦ
ꯉꯁꯤ ꯑ ꯄꯥꯏ ꯂꯩꯇꯦꯀꯣ ꯊꯤꯈ꯭ꯔꯦꯀꯣ ꯃꯤꯗꯤ
ꯑꯁ ꯑꯩ ꯉꯔꯥꯡꯗꯣ ꯇꯨꯋꯦꯜꯐ ꯊꯥꯔꯇꯤ ꯉꯟꯅ ꯇꯨꯝꯃꯦꯕ ꯍꯥꯟꯅꯅꯕ ꯉꯟꯅ ꯇꯨꯝꯃꯒ ꯇꯨꯋꯦꯜꯞ ꯊꯥꯔꯇꯤꯗ ꯍꯧꯒꯠꯂꯦꯕ ꯍꯧꯒꯠꯄꯗꯨ ꯉꯦ ꯕꯣꯜꯅ ꯑꯩ ꯌꯦꯡꯉꯤꯔ ꯕꯣꯜꯅ ꯑꯩꯉꯣꯟꯗ ꯌꯦꯡ ꯉꯤꯔ ꯒꯌꯥꯟ ꯃꯦꯟ ꯇꯥꯗꯔꯦ ꯍꯥꯏꯕ ꯉꯁꯤꯗꯤ ꯇꯤ ꯑꯉꯥꯡꯁꯤꯡ ꯂꯥꯏꯔꯤꯛ ꯄꯥꯕ ꯂꯣꯏꯕ ꯍꯦꯛ ꯇꯤꯚꯤ ꯑꯣ ꯉꯁꯤꯗꯤ ꯅꯥꯏꯟ ꯊꯥꯔ ꯍꯥ
ꯉꯔꯥꯡ ꯌꯦꯡꯗꯕ꯭ꯔꯣꯕ ꯅꯪ ꯉꯔꯥꯡ ꯌꯦꯡꯗ꯭ꯔꯣꯕ ꯀꯔꯤꯅꯣ ꯅꯪ ꯅꯪꯒꯤ ꯐꯦꯟ ꯅ
ꯑꯩꯒꯤ ꯐ꯭ꯔꯦꯅꯦ ꯑꯗꯨꯑꯣꯏꯖꯨ ꯉꯔꯥꯡꯗꯣ ꯌꯦꯡꯉꯝꯃꯦ ꯌꯦꯡꯉꯝꯃꯒꯅꯦ ꯑꯗꯨꯝ ꯇꯨꯝꯒ꯭ꯔꯦ
ꯑ ꯌꯥꯝ ꯐꯦꯟ ꯑꯣꯏꯗꯕ ꯑꯣꯏꯔꯝꯅꯤ ꯑꯗꯨꯗꯤ ꯑꯈꯣꯏ ꯐꯦꯟꯅꯗ ꯐꯥꯎꯕ ꯌꯦꯡ ꯑꯦ ꯉꯔꯥꯡ ꯉꯔꯥꯡꯗꯣ ꯌꯥꯝ ꯅꯨꯡꯉꯥꯏꯌꯦ ꯑꯩꯅ ꯁ꯭ꯄꯦꯟ ꯁꯞꯄꯣꯔꯠ ꯇꯧꯕꯅꯦꯕ ꯉꯔꯥꯡꯗꯣ ꯑꯈꯣꯏ ꯂꯩꯕꯁꯤꯡꯗꯤ ꯂꯣꯏꯅ ꯔꯣꯅꯥꯜꯗꯣꯅꯦ ꯑꯩꯅ ꯁ꯭ꯄꯦꯟ ꯇꯧꯕ ꯗꯣ ꯑꯩꯅ ꯗꯥꯎ ꯆꯟꯈ꯭ꯔꯦ
ꯑꯗꯨꯒ ꯑ ꯑꯃꯨꯛꯁꯨ ꯅꯨꯡꯉꯥꯏꯇꯦ ꯔꯣꯅꯥꯜ ꯑ ꯔꯣꯅꯥꯜꯗꯣꯗꯣ ꯑꯃꯨꯛꯀ ꯅꯨꯡꯉꯥꯏꯇꯦ
ꯉꯔꯥꯡꯗꯣ ꯂꯣꯏ ꯑꯗꯨ ꯃꯣꯏ ꯃꯣꯏ ꯃꯣꯏ ꯃꯣꯏꯒꯤ ꯑꯗꯨ ꯔꯣꯅꯥꯜꯗꯣ ꯈꯣꯏꯒꯤ ꯇꯤꯝꯗꯣ ꯑꯁ ꯌꯥꯝꯅ ꯀꯩꯅꯣ ꯇꯧꯋꯦ ꯀꯣ ꯃꯣꯏꯗꯤ ꯑꯗꯨ ꯔꯣꯅꯥꯜꯗꯣ ꯃꯊꯪꯗ ꯌꯥꯎꯗ꯭ꯔꯗꯤ ꯃꯣꯏꯗꯤ ꯃꯤꯅ ꯌꯦꯡꯒꯗꯧ ꯃꯥꯟꯗ꯭ꯔꯦ
ꯀꯥꯏ ꯌꯦꯡꯗꯣꯏꯅꯣ ꯔꯣꯅꯥꯜꯗꯣ ꯌꯥꯎꯕꯩ ꯌꯦꯡꯕꯩ ꯋꯥꯅꯦ
ꯍꯣꯏ ꯑꯗꯨ ꯑꯣꯏꯔꯁꯨ ꯑꯍꯣꯏ ꯉꯔꯥꯡꯗꯣ ꯌꯥꯝ ꯉꯔꯥꯡꯗꯣ ꯑꯩ ꯗꯨ ꯎꯝ ꯁꯨꯄꯥꯝ ꯄꯥꯝꯗꯕꯅꯦꯕ ꯑꯗꯨ ꯅꯨꯄꯥꯗꯨ ꯑꯗꯨꯁꯨ ꯉꯔꯥꯡꯗꯤ ꯌꯥꯝ ꯅꯨꯡꯁꯤ ꯃꯤ ꯀꯅꯥꯅꯁꯨ ꯃꯥꯉꯣꯟ ꯗ ꯊꯦꯝꯕ ꯂꯥꯛꯇꯕꯗꯨ
ꯎꯝ
ꯂꯦꯝꯃꯤꯟꯅ ꯑꯣꯏꯅ ꯊꯦꯝꯕ ꯂꯥꯛꯑꯦ ꯁ꯭ꯄꯦꯟꯒꯤ ꯑꯉꯥꯡꯗꯨ
ꯎꯝ
ꯑꯗꯣ ꯃꯣꯏ ꯀꯔꯤꯒꯤ ꯑꯗꯨꯛ ꯌꯦꯡꯊꯤꯕ꯭ꯔ ꯃꯉꯣꯟꯗ
ꯈꯪꯗꯦ
ꯃꯤꯅꯁꯨ ꯑꯗꯨꯝ ꯍꯥꯏꯌꯦ ꯃꯥꯗꯣ
ꯀꯔꯤ ꯎꯄꯥꯏ ꯀꯩꯅꯣ ꯃꯥ ꯑꯗꯨꯗ ꯀꯩꯅꯣ ꯇꯧꯗ꯭ꯔꯗꯤ ꯃꯊꯪꯗꯤ ꯌꯥꯎꯔꯣꯏ ꯀꯅꯥꯁꯨ ꯌꯦꯡꯅꯤꯡꯉꯔꯣꯏ
ꯍꯣꯏ
ꯃꯥ ꯌꯥꯎꯕꯩ ꯁꯨꯝ ꯌꯦꯡꯅꯕꯩ ꯋꯥꯅꯦꯕ ꯁꯦꯡꯅ ꯍꯥꯏꯕ ꯀꯥꯟꯗꯀꯣ ꯃꯥ ꯌꯥꯎꯗ꯭ꯔꯗꯤ ꯀꯅꯥꯁꯨ ꯌꯦꯡꯂꯣꯏ ꯍꯥꯏꯕ
ꯍꯣꯏ ꯑꯗꯨ ꯃꯥꯗꯤ ꯂꯥꯁ ꯆꯥꯟꯁ ꯑꯣꯏꯔꯕꯅꯤ ꯍꯥꯏ ꯍꯥꯏꯕꯅꯤꯗ ꯃꯉꯣꯟꯗ ꯆꯥꯟꯁ ꯈꯔ ꯄꯤꯕ ꯌꯥꯏꯌꯦꯕ
ꯃꯥꯅꯦ ꯅꯍꯥꯟ ꯁꯥꯟꯅꯕꯁꯨ ꯁꯞꯕꯁꯤꯇꯤꯗ ꯑꯃꯨꯛ ꯂꯩꯍꯜꯂꯤꯗꯨ ꯎꯗ꯭ꯔꯥ
ꯑꯣ ꯂꯩꯥꯍꯟꯕ꯭ꯔꯣ
ꯑꯥ ꯂꯣꯏꯕ ꯐꯥꯎ ꯁꯥꯅꯍꯟꯗꯦ ꯑ ꯑꯗꯣ ꯂꯣꯏꯔꯝꯗꯥꯏꯒꯤꯗꯣ ꯑꯈꯣꯏ ꯑꯦꯛꯁꯇ꯭ꯔꯥ ꯇꯥꯏꯝ ꯍꯥꯞꯇꯔꯥ ꯑꯗꯨꯗ ꯂꯣꯏꯔꯝꯗꯥꯏꯗꯨꯗ ꯃꯥ ꯊꯣꯛ ꯊꯣꯛꯍꯟꯕꯅꯦ ꯃꯤ ꯁꯤꯟꯕꯅꯦ ꯀꯩꯅꯣ
ꯎꯝ ꯃꯣꯏ ꯃꯣꯏ ꯀꯣꯁ ꯅꯨꯨꯄꯥꯅꯁꯨ ꯐꯠꯇ ꯕ ꯑꯣꯏꯔꯝꯅꯤꯗ
ꯃꯃꯥꯡ ꯆꯍꯤꯗꯁꯨ ꯑꯗꯨꯃꯥꯏ ꯇꯧꯋꯦ ꯃꯥꯕꯨ ꯁꯕꯁꯤꯇꯤꯗ ꯊꯝꯍꯟꯕ ꯑꯍꯥꯟꯕꯗ ꯁꯥꯟꯅꯍꯟꯗꯦ ꯑꯍꯥꯟꯕꯗ ꯁꯥꯟꯅꯔ ꯂꯥꯁ ꯑꯣꯏꯔꯝꯗꯥꯏꯗꯨꯗ ꯁꯥꯟꯅꯍꯟꯗꯦ ꯑꯗꯨꯃꯥꯏꯅ ꯇꯧꯋꯦꯕ
ꯑꯗꯨꯒꯤꯗꯤ ꯃꯈꯣꯏꯗꯤ ꯉꯝꯍꯟꯗꯕꯅꯗꯤ ꯐꯩꯗꯥ
ꯑꯗꯨ ꯑꯗꯨꯏ ꯃꯍꯨꯠꯇ ꯃꯤ ꯃꯤ ꯃꯤꯒꯤ ꯇꯤꯝꯅ ꯃꯤ ꯃꯤꯒꯤ ꯃꯤ ꯃꯤꯒꯤ ꯀꯟꯇ꯭ꯔꯤꯅ ꯉꯝꯕꯅ ꯐꯩ ꯍꯥꯏꯕ ꯂꯤꯡꯡꯖꯦꯜ ꯃꯥꯟꯅꯗꯕꯅꯤꯅꯀꯣ
ꯍꯣꯏ ꯃꯥꯅꯤ ꯍꯣꯏ ꯅꯠꯇꯦꯗ ꯑꯗꯨꯝ ꯎꯝ ꯑꯗꯨꯝ ꯆꯞ ꯃꯥꯟꯅꯩ ꯍꯥꯏꯕꯅꯤꯗꯀꯣ
ꯃꯥꯅꯦ ꯃꯥꯅꯦ
ꯑꯗꯨꯕꯨ ꯑꯩꯅ ꯁꯞꯄꯣꯔꯠ ꯇꯧꯕ ꯅꯨꯄꯥ ꯍꯧꯖꯤꯛꯀꯤ ꯑꯥ ꯃꯦꯁꯤꯗꯣ ꯃꯥꯗꯤ ꯃꯥꯒꯤ ꯇꯤꯝ ꯈꯣꯏꯅ ꯌꯥꯝ ꯅꯨꯡꯁꯤꯕꯅꯦꯍꯦ
ꯅꯨꯡꯁꯤꯕꯅꯦ ꯅꯨꯡꯁꯤꯕꯅꯦ ꯆꯦꯟꯁꯨ ꯀꯌꯥ ꯆꯦꯟꯍꯟꯗꯦ ꯍꯥꯏꯕꯗꯤ ꯃꯣꯏꯅ ꯆꯦꯜꯂꯒ ꯕꯣꯜ ꯆꯪꯉꯝꯗꯥꯏꯗ ꯃꯉꯣꯟꯗ ꯄꯥꯁ ꯄꯤꯕꯅꯦꯕ ꯉꯔꯥꯡ ꯃꯃꯥꯡ ꯉꯔꯥꯡ ꯅꯍꯥꯟꯁꯨ ꯌꯦꯡꯉꯣ ꯃꯥ ꯑꯥ ꯃꯥ ꯂꯦꯞꯄ ꯂꯩꯕ ꯀꯥꯟꯗ ꯃꯃꯥꯡꯗ ꯊꯠꯄ ꯀꯥꯟꯁꯨ ꯃꯉꯣꯟꯗ ꯕꯣꯜ ꯄꯤꯔꯒ ꯆꯪꯍꯜꯂꯤꯗꯣ ꯎꯗ꯭ꯔꯥ
ꯍꯣꯏ ꯑꯗꯣ ꯃꯉꯣꯟꯗ ꯑꯤ ꯃꯥ ꯃꯤꯅ ꯃꯉꯣꯟꯗ ꯐꯣꯜ ꯇꯧ ꯃꯥꯗꯤ ꯑꯥ ꯃꯥꯗꯤ ꯌꯥꯝ ꯔꯦꯁꯄꯦꯛ ꯇꯧꯋꯤꯗ ꯑꯗꯨꯝ ꯃꯤꯅ ꯌꯦꯡꯕ ꯀꯥꯟꯗꯁꯨꯀꯣ ꯃꯥ ꯊꯣꯛꯇ꯭ꯔꯗꯤ ꯀꯅꯥꯁꯨ ꯊꯣꯛꯇꯦꯕ
ꯎꯝ ꯎꯝ
ꯔꯣꯅꯥꯜꯗꯣꯁꯨ ꯃꯣꯏꯗꯒꯤ ꯃꯣꯏꯒꯤ ꯀꯦꯞꯇꯦꯟꯅꯦꯕ ꯑꯗꯨ ꯑꯣꯏꯔꯁꯨ ꯑꯁ ꯍꯟꯗꯛꯇꯤ ꯃꯤꯅ ꯌꯥꯝ ꯍꯥꯏꯅꯕꯅꯦ ꯃꯣꯏꯗꯨ
ꯈꯪꯗꯦ ꯁꯥꯟꯅꯕꯗꯣ ꯑꯃꯨꯛ ꯑꯃ ꯏꯇꯧ ꯇꯧꯋꯦ ꯍꯥꯏꯕ
ꯑꯥ ꯀꯔꯤꯅꯣ ꯈꯪꯗꯦ ꯑꯗꯨꯝ ꯑꯥ ꯐ꯭ꯔꯤꯅ ꯐ꯭ꯔꯤꯅ ꯆꯪꯍꯟꯅꯤꯡꯉꯥꯏ ꯃꯉꯣꯟꯗ ꯄꯥꯁ ꯄꯤꯔꯒ ꯆꯪꯍꯅꯉꯥꯏꯐꯥꯎꯁꯨ ꯃꯣꯏ ꯄꯤꯗꯦ
ꯄꯤꯗꯦ ꯑꯗꯨ ꯕꯣꯜꯐꯥꯎ ꯁꯨꯄꯤ ꯄꯗꯦ ꯀꯩꯅꯣ
ꯑꯗꯨ ꯑꯗꯨꯗꯤ ꯑꯥ ꯑꯩꯈꯣꯏꯅ ꯇꯤꯟꯅꯕ ꯀꯥꯟꯗ ꯃꯔꯨꯞ ꯑꯃ ꯑꯣꯏꯔꯒ ꯖꯦꯂꯦꯁ ꯑꯣꯏꯕꯗꯨ
ꯑꯥ ꯑꯥ ꯑꯗꯨ ꯑꯗꯨꯒꯨꯝꯕꯅꯦꯕ
ꯅꯨꯡꯁꯨ ꯅꯨꯡꯁꯤꯌꯦ ꯑꯃꯔꯣꯝ ꯈꯜꯂꯗꯤ
ꯃꯥꯏꯗꯤ ꯍꯟꯗꯛ ꯆꯍꯤꯅ ꯂꯣꯏꯔꯦꯀꯣ
ꯂꯣꯏꯅꯃꯛ ꯂꯣꯏꯔꯦꯅꯦ ꯅꯦꯋꯥꯥꯔꯁꯨ ꯂꯩꯍꯧꯔꯦ
ꯑꯗꯨꯕꯨ ꯃꯃꯥꯡ ꯆꯍꯤꯁꯨ ꯑꯗꯨꯃꯥꯏꯅ ꯍꯥꯏꯌꯦ ꯃꯦꯁꯤꯒ ꯃꯕꯥꯅꯤꯗꯣ ꯃꯃꯥꯡ ꯆꯍꯤ ꯅꯥ ꯂꯣꯏꯔꯦꯍꯦ ꯑꯗꯨꯝ ꯌꯥꯎꯔꯑꯦ
ꯍꯣꯏ ꯑꯗꯣ ꯍꯟꯗꯛꯇꯤ ꯌꯥꯎꯔꯨꯔꯣꯏ ꯍꯦ ꯅꯪꯁꯨ ꯍꯟꯗꯛꯇꯤ ꯁꯨꯡꯆꯥꯎ ꯌꯥꯎꯔꯔꯣꯏ
ꯃꯃꯥꯡ ꯆꯍꯤꯁꯨ ꯑꯗꯨꯃꯥꯏꯅ ꯍꯥꯏꯕ ꯑꯗꯨ
ꯎꯝ ꯅꯪꯁꯨ ꯃꯊꯪ ꯆꯍꯤꯗꯤ ꯅꯪꯁꯨ ꯌꯦꯡꯉꯨꯅꯦ ꯍꯅꯨꯈ꯭ꯔꯅꯤ ꯍꯟꯗꯛ ꯆꯍꯤ ꯐꯥꯎꯁꯨ ꯃꯣꯏ ꯉꯝꯗ ꯗ꯭ꯔꯦꯕ
ꯆꯦꯃ ꯆꯤ ꯉꯝꯗ꯭ꯔꯦꯗ ꯃꯥꯁꯨ
ꯎꯝ ꯑꯗꯣ ꯉꯔꯥꯡꯗꯨ ꯉꯔꯥꯡꯗꯨ ꯃꯥ ꯕꯣꯜ ꯈꯔꯗꯤ ꯐꯪꯉꯦꯕ ꯉꯔꯥꯡꯗꯤ ꯀꯣ ꯑꯗꯨ ꯗꯥꯏꯔꯦꯛ ꯀꯥꯎꯔꯁꯨ ꯆꯪꯗ꯭ꯔꯦ ꯉꯔꯥꯡꯗꯤ ꯉꯔꯥꯡ ꯃꯥꯗꯣ ꯈꯔ ꯌꯥꯝꯅꯗꯤ ꯁꯣꯏꯍꯜꯂꯦ
ꯎꯝ ꯁꯄꯦꯟ ꯐꯁꯨ ꯅꯨꯡꯉꯥꯏꯕꯤꯗꯤꯗ ꯃꯣꯏ ꯈꯨ ꯁꯥꯟꯗꯣ
ꯍꯥꯏ ꯑꯁ ꯑꯩꯗꯤ ꯉꯔꯥꯡ ꯁ꯭ꯄꯦꯟꯈꯣꯏ ꯁꯞꯄꯣꯔꯠ ꯇꯧꯕꯅꯤꯗ ꯁ꯭ꯄꯦꯟꯒꯤ ꯑꯉꯥꯡ ꯃꯆꯥꯗꯨ ꯂꯦꯃꯤꯟꯗꯨ ꯐꯖꯩꯕ ꯑꯗꯨꯗꯣ ꯑꯗꯨꯝ ꯅꯨꯡꯁꯤꯕꯅꯦꯍꯦ ꯃꯥꯅ ꯀꯣꯟꯕ ꯂꯥꯛꯄꯗꯣ
ꯕꯣꯜ ꯁꯥꯟꯅꯕ ꯌꯦꯡꯕꯁꯦ ꯃꯣꯏꯁꯨ ꯑꯍꯩ ꯑꯍꯩꯕ ꯌꯦꯡꯕꯒ ꯌꯥꯝ ꯅꯨꯡꯉꯥꯏꯇ꯭ꯔꯥ
ꯍꯧꯖꯤꯛꯇꯤ ꯕꯣꯜ ꯌꯦꯡꯕ ꯌꯥꯝ ꯅꯨꯡꯉꯥꯏꯈ꯭ꯔꯦꯗ
ꯎꯝ ꯃꯃꯥꯡ ꯑꯍꯧ ꯑꯍ ꯑꯍꯧꯕꯒ ꯍꯥꯏꯔꯗꯤ
ꯑꯈꯣꯏ ꯉꯁꯤꯗꯤ ꯆꯤꯛꯀꯟ ꯂꯣꯂꯤꯄꯣꯞ ꯁꯦꯝꯒꯅꯤ ꯍꯥꯏꯅ ꯂꯣꯏꯅ ꯔꯦꯗꯤ ꯊꯝꯈ꯭ꯔꯦ
ꯑꯁ ꯌꯥꯏꯅꯦ
ꯑꯈꯣꯏꯒꯤ ꯐꯦꯟ ꯈꯣꯏ ꯊꯣꯛꯄꯅꯤꯅ
ꯉꯔꯥꯡꯗꯨ ꯏꯌꯥꯝꯕ ꯈꯣꯏ ꯏꯌꯥꯝꯕ ꯈꯣꯏ ꯑꯗꯨꯒ ꯅꯪꯒꯤ ꯑꯦꯛꯁ ꯈꯣꯏ ꯑꯗꯨꯒ ꯑ ꯉꯔꯥꯡ ꯁꯤꯕꯗꯣ
ꯑꯧ
ꯗꯨꯒꯤ ꯃꯆꯥꯅꯨꯄꯥꯈꯣꯏ ꯏꯌꯥꯝꯕ ꯃꯣꯏ ꯑꯍꯨꯝꯗꯨ ꯂꯥꯛꯑꯦꯕ ꯕꯣꯜ ꯌꯦꯡꯕ ꯍꯥꯎ ꯑꯥ ꯍꯣꯏ ꯕꯣꯜ ꯌꯦꯡꯕ ꯂꯥꯛꯏꯕ ꯃꯣꯏꯗꯣꯀꯣ
ꯑꯥ
ꯑꯗꯨꯠ ꯃꯣꯏꯗꯤ ꯂꯣꯏꯅꯃꯛ ꯁꯞꯄꯣꯔꯠ ꯇꯧꯕꯅꯦꯕ ꯃꯉꯣꯟꯗ
ꯑꯥ
ꯎ ꯑꯗꯨꯒ ꯎꯝ ꯑꯩꯅ ꯑꯗꯨꯝ ꯕ꯭ꯔꯖꯤꯜ ꯇꯧꯕ ꯑꯗꯨꯒ ꯑꯁ ꯅꯨꯡꯉꯥꯏꯕꯅꯦꯍꯦ ꯉꯔꯥꯡꯗꯤ ꯑꯁ
ꯅꯨꯉꯥꯏꯌꯦ ꯉꯔꯥꯡꯗꯤ ꯉꯁꯤꯗꯤ ꯑꯥꯔꯖꯦꯟꯇꯤꯅꯥ ꯈꯣꯏ ꯊꯣꯛ ꯉꯁꯤꯗꯤ ꯑꯥꯔꯖꯦꯟꯇꯤꯅꯥ ꯈꯣꯏꯒ ꯏꯖꯤꯞꯈꯣꯏ ꯌꯦꯡꯕ ꯇꯥꯔꯦ ꯑꯃꯨꯛꯀ
ꯑꯧ
ꯅꯪꯗꯤ ꯀꯅꯥ ꯁꯞꯄꯣꯔꯠ ꯇꯧꯕ꯭ꯔꯣ
ꯈꯪꯗꯦꯗ ꯑꯩꯅ ꯁꯤꯗ ꯑꯉꯥꯡꯁꯤꯡꯗ ꯍꯥꯏꯕ ꯑꯉꯥꯡ ꯅꯠꯇ꯭ꯔ ꯍꯥꯏꯈꯤꯕ ꯑꯉꯥꯡ ꯈꯔꯅꯅꯦ ꯑꯥꯔꯖꯦꯟꯇꯤꯅꯥꯁꯤ ꯉꯁꯤ ꯄꯣꯔꯗꯤ ꯐꯒꯅꯤꯗ ꯍꯥꯏꯅꯕ ꯈꯪꯅ ꯑꯉꯥꯡ ꯈꯔꯅ ꯂꯥꯏ ꯗꯨꯛ ꯊꯧꯃꯩ ꯊꯥꯟꯒꯅꯤ
ꯑꯥ
ꯂꯥꯏꯗꯨꯛ ꯊꯣꯃꯩ ꯊꯥꯟꯒꯅꯤ ꯍꯥꯏꯌꯦ ꯑꯥꯔꯖꯦꯟꯇꯤꯅꯥ ꯄꯣꯅꯕ
ꯑꯣ ꯃꯣꯏ ꯁꯞꯄꯣꯔꯠ ꯇꯧꯗꯕ꯭ꯔꯣꯕ
ꯑꯣ ꯈꯔ ꯑꯃ ꯌꯥꯎꯔꯤ ꯈꯔ ꯑꯃꯅ ꯔꯣꯅꯥꯟ ꯗꯣꯒꯤ ꯁꯞꯄꯣꯔꯠ ꯇꯧꯕ ꯌꯥꯎꯔꯤ ꯑꯥ
ꯇꯧꯕꯕꯨꯗꯤ ꯑꯁꯤꯁꯦꯀꯣ ꯃꯣꯏ ꯃꯣꯏ ꯃꯣꯏ ꯁꯥꯟꯅꯕ ꯈꯣꯏꯅꯗꯤ ꯀ꯭ꯔꯤꯁꯨ ꯇꯧꯗꯕꯅꯦ
ꯃꯥꯅꯦ ꯃꯥꯅꯦ
ꯑꯈꯣꯏꯒꯤ ꯐꯦꯟꯈꯣꯏꯅ ꯑꯗꯨꯝ ꯎꯠꯄꯗꯣꯀꯣ
ꯑꯥ
ꯗꯨꯕꯨ ꯐꯨꯠꯕꯣꯜ ꯑꯁꯤꯁꯦ ꯐꯨꯠꯕꯣꯜ ꯁꯦ ꯑꯣꯇꯦ ꯐꯥꯒꯤꯗꯤ ꯅꯠꯇꯕꯅꯤꯍꯦ ꯌꯥꯝꯅ ꯄꯥꯝꯕ ꯈꯣꯏꯗꯤ ꯀꯞꯄꯗꯨ ꯀꯣ
ꯉꯔꯥꯡ ꯔꯣꯅꯥꯜ ꯑꯗꯨ ꯔꯣꯅꯥꯜꯗꯣ ꯁꯤꯕꯗ ꯆꯥꯛ ꯆꯥꯗꯕ ꯈꯣꯏꯁꯨ ꯌꯥꯎꯋꯦꯌꯦ ꯃꯃꯥꯅ ꯊꯦꯝ ꯕꯁꯦ ꯊꯦꯝꯕꯁꯦ ꯕꯤꯗꯤꯑꯣꯅ
ꯑꯝ
ꯂꯩꯕꯅꯦꯕ ꯑꯗꯨꯝ ꯑꯩꯁꯨ ꯅꯍꯥꯟ ꯖꯄꯥꯟꯈꯣꯏ ꯁꯟꯅꯕ ꯀꯥꯟꯗ ꯑꯩꯅ ꯀꯞꯄꯁꯦ ꯀꯞꯄꯁꯦ
ꯑꯗꯣ ꯃꯣꯏ ꯁꯞꯄꯣꯔꯠ ꯑꯩꯗꯤ ꯃꯣꯏ ꯐꯥꯔꯁ ꯇꯥꯏꯝꯅꯦꯕ ꯌꯦꯡꯕꯗꯨ ꯑꯗꯨ ꯑꯣꯏꯔꯁꯨ ꯑꯁ ꯌꯥꯝ ꯅꯨꯡꯁꯤꯌꯦ
ꯑꯁ
ꯅꯨꯉꯥꯏꯌꯦꯍꯦ ꯑꯗꯨ ꯅꯨꯃꯤꯠꯇꯤ ꯃꯣꯏ ꯃꯣꯏꯗꯨ ꯖꯦꯂꯣ ꯀꯥꯔꯠ ꯀꯨꯝꯕ ꯌꯥꯝ ꯆꯥꯏꯌꯦꯕ
ꯅꯨꯡꯁꯤꯁꯨ ꯅꯨꯡꯁꯤ ꯍꯥꯏꯕ ꯑꯣꯏꯗꯣ
ꯑ ꯑꯗꯨꯁꯨ ꯃꯣꯏꯗꯤ ꯌꯥꯝ ꯔꯦꯁꯄꯦꯛ ꯂꯩꯌꯦ ꯑꯗꯨ
ꯍꯣꯏ ꯎꯠꯇꯦ ꯁꯥꯎꯕꯁꯨ ꯎꯠꯇꯦ ꯑꯗꯨ ꯑꯗꯨ ꯅꯨꯃꯤꯠꯇꯨ ꯕ꯭ꯔꯖꯤꯜ ꯈꯣꯏꯅ ꯁꯥꯎꯅꯉꯥꯏꯁꯨ ꯀꯔꯤꯁꯨ ꯎꯠꯇꯦ
ꯑꯥ ꯑꯥ
ꯃꯣꯏ ꯌꯥꯝꯅ ꯍꯣꯏ ꯍꯣꯏ ꯎꯝ ꯑꯗꯨ ꯅꯨꯃꯤꯠꯇꯤ ꯄꯨꯔꯥ ꯚꯥꯏꯔꯦꯜ ꯆꯠꯄꯅꯦꯍꯦ ꯗꯨ ꯃꯣꯏꯅ ꯉꯝꯗꯨꯅ ꯀꯞꯄ ꯀꯥꯟꯗ ꯅꯨꯄꯥ ꯑꯃꯅ ꯂꯥꯛꯂꯒ ꯑꯁ ꯋꯥꯍꯩ ꯑꯃ ꯑꯗꯨꯝ ꯍꯥꯏꯕꯗꯨ
ꯎꯝ
ꯍꯣꯏ ꯕꯣꯜ ꯕꯣꯜꯒꯨꯝꯕꯗꯤ ꯑꯗꯨꯒꯨꯝꯕ ꯌꯦꯡꯕ ꯅꯨꯡꯉꯥꯏꯌꯦꯀꯣ
ꯉꯝꯗ꯭ꯔꯁꯨ ꯃꯤꯉꯣꯟꯗ ꯊꯧꯅꯥ ꯍꯥꯞꯄꯤꯕ
ꯎꯝ
ꯗꯨꯒꯨꯝꯕꯅ ꯑꯗꯨꯝ ꯅꯨꯡꯉꯥꯏꯌꯦꯕ
ꯃꯣꯏ ꯃꯤꯁꯤꯅ ꯃꯣꯏꯕꯨ ꯑꯝꯅ ꯍꯔꯥꯎꯅ ꯋꯦꯜꯀꯝ ꯇꯧꯕꯗꯣ ꯍꯥꯏꯗꯤ ꯅꯨꯡꯉꯥꯏꯇꯅ ꯎ ꯎꯠꯇꯦ ꯍꯥꯏꯕ
ꯇꯧꯋꯦ ꯍꯣꯏ ꯇꯧꯋꯦ ꯑꯗꯣ ꯍꯧꯇꯤ ꯑꯗꯨ ꯑꯩꯅ ꯑꯗꯨꯝ ꯈꯟꯕꯗꯀꯣ ꯔꯣꯅꯥꯜꯗꯣꯁꯤ ꯃꯁꯥꯅꯁꯨ ꯈꯔ ꯀꯩꯅꯣ ꯇꯧꯕ ꯃꯥꯜꯂꯦ
ꯍꯥꯟꯅ ꯃꯥꯅ ꯐꯥꯎꯔꯤꯉꯩꯗ
ꯃꯥꯁꯦ ꯃꯤꯅ ꯀꯩꯅꯣ ꯄꯥꯛ ꯇꯧꯗꯦꯕ ꯑꯗꯨꯝ
ꯎꯝ
ꯑꯇꯩ ꯈꯣꯏꯗꯤ ꯑꯗꯨꯝ ꯀꯩꯅꯣ ꯇꯧꯕꯤꯌꯦꯕ
ꯒ꯭ꯌꯥꯟꯃꯦꯟ ꯇꯥꯗꯕ ꯍꯥꯏꯕꯗꯨꯅꯦ
ꯃꯥꯅ ꯃꯃꯥꯡꯒꯤꯗ ꯁꯥꯟꯅꯕ ꯀꯥꯟꯗ ꯃꯣꯏꯅ ꯉꯝꯗꯔꯥ
ꯑꯥ